ꯍꯂꯣ ꯑꯣꯀꯦ ꯑꯣꯦ
ꯇꯥꯔꯔꯕ
ꯑꯣꯏꯣꯏꯅ
ꯑꯩꯗꯤ ꯃꯊꯪ ꯃꯤꯁꯟꯅ ꯂꯣꯏꯔꯦ ꯑꯃꯨꯛ ꯑꯃꯨꯛ ꯊꯥꯖꯤꯟꯈꯤꯒꯦꯍꯦ ꯃꯊꯪ ꯑꯩꯗꯤ ꯑꯃꯨꯛꯇꯪ ꯇꯧꯔꯛꯑꯒ ꯂꯣꯏꯔꯦꯕ ꯑꯩꯗꯤ
ꯑꯥ
ꯑꯗꯨꯒ ꯊꯥꯖꯤꯟꯈꯤꯒꯦ ꯑꯗꯨꯒ ꯅꯪꯒꯤ ꯑꯃꯨꯛ ꯇꯧꯔꯁꯦ ꯌꯥꯗ꯭ꯔꫭ
ꯅꯪꯒꯤ ꯀꯥꯔꯕꫭ ꯄꯩꯁꯥ
ꯄꯩꯁꯥ ꯁꯤꯁꯤꯅ ꯑꯩꯁꯨ ꯀꯥꯗꯣꯏꯅꯦꯕ ꯁꯕꯃꯤꯠ ꯇꯧꯗꯣꯏꯅꯦꯕ
ꯑꯥ ꯑꯩ ꯑꯍꯥꯟꯕꯩ ꯃꯉꯥ ꯁꯨꯏꯅꯦ ꯑꯩꯁꯤ ꯃꯉꯥ ꯁꯨꯕꯣꯏꯗꯨꯅꯦ
ꯅꯪ ꯑꯗꯨꯒ ꯃꯉꯥ ꯁꯨꯗꯣꯏꯔꯣ
ꯑꯥ ꯁꯤꯒ
ꯇꯥꯕ꯭ꯔꫭ ꯑꯗꯨꯗꯤ ꯑꯩꯉꯣꯟꯗ ꯃꯉꯥ ꯁꯨꯔꯝꯃꯅꯦ ꯐꯣꯟ ꯅꯝꯕꫪꯗ ꯑꯩꯒꯤ ꯃꯉꯥ ꯐꯣꯟ ꯅꯝꯕꫪꯗ ꯑꯩꯒꯤ ꯃꯉꯥ ꯁꯨꯒ꯭ꯔꯗꯤ ꯀꯥꯟꯅꯔꯔꯣꯏ
ꯀꯩꯅꫭ ꯍꯥꯏꯖꯦ
ꯑꯣ ꯁꯤ ꯅꯪꯁꯦ ꯂꯥꯁ ꯅꯪꯒꯤ ꯀꯣꯜ ꯇꯧꯕꯒꯦ ꯑꯩ ꯅꯝꯕꫪꯗ ꯑꯗꯨꯗꯤ ꯑꯃꯨꯕꯤꯒꯃꯨꯛ ꯁꯥꯟꯅꯒꯦꯔꯣ
ꯍꯦ ꯑꯗꯨ ꯀꯣꯜ ꯇꯧꯔꯒꯦ ꯉꯁꯤ ꯂꯣꯏꯁꯤꯜꯂꯗꯝꯕꯅꯤ
ꯑ ꯉꯥꯏꯈꯣ ꯑꯩꯒꯤ ꯑꯃꯨꯛꯇꯪꯗꯤ ꯇꯧꯔꯝꯑꯈꯤꯒꯦ ꯁꯤ ꯂꯣꯏꯔꯒ ꯌꯥꯗ꯭ꯔꯣ
ꯌꯥꯏ ꯌꯥꯏ
ꯇꫭꯝꯕꯗ ꯇꯧꯕꯗ ꯍꯦꯟꯖꯥꯡꯒ ꯍꯪꯅꯕꯗ ꯄꯨꯡ ꯃꯤꯅꯤꯠ ꯑꯅꯤꯁꯤ ꯆꯠꯂꯤꯃꯤꯕꯨꯨꯉꫭ ꯄ꯭ꯔꯦꯗꯤ ꯇꯧꯅꯩꯔꯤꯃꯤ ꯀꯔꯤꯍꯦꯟꯖꯥꯡ ꯊꯣꯡꯖꯤꯒꯦ ꯁꯤ ꯌꯥꯗ꯭ꯔꫭ ꯑꯣ ꯑꯩꯈꯣꯏ ꯍꯧꯖꯤꯛ ꯑꯃ ꯑꯩꯈꯣꯏꯒꯤ ꯁꯦꯞ ꯂꯥꯛꯑꯦ ꯁꯦꯞ ꯂꯥꯛꯑꯦ
ꯀꯅꯥꯅꫭ
ꯑꯩ ꯁꯃꯨ ꯍꫭꯏꯗꯦ ꯂꯩꯌꯦ
ꯑꫭ
ꯍꯧꯖꯤꯛꯁꯤꯕꯨ ꯀꯃꯥꯏ ꯀꯃꯥꯏꯅ ꯇꯧꯔꯤ ꯒꯦꯝ ꯅꯨꯡꯒ ꯁꯥꯟꯅ ꯁꯥꯟꯅꯕ ꯎꯈꯤꯗ꯭ꯔꯦ ꯀꯃꯥꯏ ꯀꯃꯥꯏ ꯍꯤꯡꯉꯤꯒꯦ
ꯑꯩ ꯁꯥꯟꯅꯛꯏꯗꯨꯗꯤ ꯅꯪ ꯁꯥꯟꯅꯍꯧꯗꯥꯏꯅꯦ
ꯉꯁꯥꯏ ꯀ꯭ꯂꯥꯁꯤꯛꯇꯔ ꯀꯩꯅꯣ ꯑꯃꯗꯤ ꯂꯣꯕꯤꯗ ꯂꯩꯍꯧꯗꯥꯏ
ꯑꯩ ꯍꯟꯗꯛꯀꯤ ꯑꯝꯕꯨꯛ ꯁꯟꯗ꯭ꯔꯤ ꯔꯦꯡ
ꯍꯥꯏ ꯔꯦꯡ ꯑꯝꯐꯨꯛ ꯁꯥꯟꯗ꯭ꯔꯤꯌꯦ
ꯎꯝ
ꯑꯗꯣ ꯑꯩꯒꯤꯗꯤ ꯍꯟꯗꯛꯇꯤ ꯃꯥꯏꯊꯤꯛ ꯑꯝꯇ ꯌꯧꯒꯦ ꯇꯧꯕꯅꯤ ꯃꯥꯏꯊꯤꯛ ꯌꯧꯗꯣꯔꯦ ꯏꯅꯦ ꯏ ꯄ ꯀꯦꯟ ꯁꯔꯅ ꯍꯥꯏꯔꯅꯦ
ꯑꯦ ꯀꯩꯅꯣ ꯍꯦꯟꯃꯜꯂ ꯍꯧꯗ ꯉꯥꯏꯌꯦ ꯃꯣꯏꯁꯨ ꯏ ꯑꯦꯅꯣꯣꯏ
ꯍ ꯇ ꯏꯐꯛꯇ ꯂꯩꯕꯒꯤ ꯏꯕꯦꯟ ꯁꯥꯔꯅ ꯍꯥꯏꯔꯎꯔꯣ
ꯑꯩꯈꯣꯏꯗꯤ ꯒꯦꯝ ꯆꯦꯟꯖꯗꯣ ꯑꯩꯈꯣꯏꯗꯤ ꯉꯥꯎꯋꯦ
ꯃꯥꯅꯦ ꯔꯦꯡ ꯅꯦꯝꯖꯕ ꯋꯥꯅꯤ ꯃꯍꯩꯒꯤ ꯊꯥꯛꯇꯤ ꯑꯗꯨꯝ ꯋꯥꯡꯉꯦꯕ
ꯋꯥꯡꯉꯤꯅꯦ ꯍꯧꯖꯤꯛ ꯈꯥꯂꯤꯠ ꯀꯟꯅ ꯄꯥꯏꯔꯤ ꯍꯖꯤꯛ ꯈꯥꯂꯤꯠꯇ ꯃꯨꯛ ꯅꯩꯔꯛꯑꯗꯝꯅꯤ
ꯅꯪꯒꯤ ꯅꯦꯠꯇꫭ ꯈꯤꯇꯪ ꯇꯕ ꯃꯥꯜꯂꯤꯅꯦ ꯍꯜꯂꯣ
ꯍꯜꯂꯣ
ꯍꯜꯂꯣ
ꯅꯨꯡꯗꯥꯡ ꯅꯦꯠ ꯅꯨꯡꯉꯥꯏꯇꯝꯅꯤ ꯅꯣꯏꯗꯤ
ꯌꯨꯕꯔꯥꯖ ꯇꯥꯥꯕ꯭ꯔꯣ ꯇꯥꯔꯦ ꯇꯥꯔꯦ
ꯃꯩ ꯃꯩ
ꯑꯁ ꯂꯣꯏꯔꯦ ꯋꯥꯏ ꯐꯥꯏ ꯅꯠꯇ꯭ꯔꯣ ꯅꯣꯏꯗꯣ
ꯃꯥꯅꯤ ꯃꯥꯅꯤ
ꯑꯩ ꯃꯝꯃꯤ ꯅꯪ ꯑꯃꯨꯛ ꯃꯝꯃꯤꯗꯣ ꯀꯩꯅꯣ ꯒ꯭ꯌꯥꯟ ꯇꯥꯕ ꯣꯅꯤ ꯐꯅꯝꯕ
ꯅꯨꯃꯤꯗꯥꯡꯅꯦ ꯌꯥꯗꯦ ꯎꯈꯣꯏ ꯅꯨꯃꯤꯗꯥꯡꯗꯅꯦ ꯅꯨꯡꯉꯥꯏꯇꯦꯌꯨ
ꯀꯊꯥꯏꯖ
ꯑꯥ
ꯄꯈꯥꯏꯁꯤꯔꯔꯕ
ꯍꯑꯣꯏ ꯃꯤ ꯑꯩꯗ
ꯑꯗꯨꯗꯤ ꯒꯦꯝꯗꯤ ꯀꯃꯥꯏꯅ ꯁꯥꯕ
ꯑꯗꯨ ꯃꯗꯨꯕꯨꯗꯤ ꯁꯥꯟꯅꯩꯌꯦꯌꯦ
ꯑꯁꯠ ꯅꯪ ꯌꯦꯅꯤꯁꯦ ꯄꯥꯄ ꯇꯠꯂꯦ
ꯑꯌꯨꯛ ꯅꯨꯡꯊꯤꯟꯗ ꯅꯨꯡꯉꯥꯏꯇꯦ ꯍꯥꯏꯕ ꯑꯩꯅ ꯑꯌꯨꯛ ꯅꯨꯡꯊꯤꯟꯗꯒꯤ ꯅꯨꯃꯤꯗꯥꯡ ꯍꯦꯟꯅ ꯅꯨꯡꯉꯥꯏꯇꯦ
ꯑꯁ ꯀꯩꯅ ꯅ ꯅ ꯐꯥꯏꯕ ꯑꯗꯨꯨ ꯀꯩꯅ
ꯀꯩꯅꯣꯗꯣꯏ ꯃꯦ ꯄꯁꯗ
ꯑꯣ ꯍꯕꯤ ꯌꯥꯅꯤꯁꯨ ꯄꯁꯒꯗ
ꯎꯝ
ꯑꯗꯨ ꯖꯦꯝꯁꯇ ꯀꯝꯄ꯭ꯂꯦꯟ ꯃꯆꯥ ꯑꯃꯇꯪ ꯂꯪꯈꯠꯀꯦꯔꯣ ꯗꯁ ꯁꯒꯣꯏꯅꯤ ꯑꯦꯁꯤꯅꯃꯤꯗꯥ ꯌꯥ ꯀ ꯀ
ꯁꯃꯅꯔꯤ ꯃ ꯃꯣꯏ ꯌꯨ ꯃꯣꯏꯁꯨꯅꯤ ꯃꯣꯏꯁꯨ ꯌꯥꯗ꯭ꯔꯤꯕꯅꯤ
ꯃꯁꯨ ꯌꯥꯗ
ꯑꯥ ꯁꯃꯅ ꯑꯗꯨ꯭ꯔꯣ
ꯍ ꯁꯤ ꯌꯥ ꯍꯦ ꯋꯥꯈꯥꯏꯗ ꯅ ꯋꯥꯈꯥꯏ ꯇ ꯍꯣꯏ ꯐꯥꯏꯗꯣ ꯐꯔꯗꯤ ꯑꯩꯈꯣꯏ ꯕ ꯑꯃ ꯄꯨꯨ ꯁꯪꯒꯦ ꯋꯥꯏ ꯐꯥꯏꯅꯦ ꯒꯦꯝ ꯁꯥꯟꯅꯕ ꯍ
ꯅꯦꯠ ꯅꯦꯠ ꯇꯤꯡꯕꯗ ꯌꯥꯎꯕ ꯀꯩꯅꯣ ꯅꯠꯇꯦꯀꯣ ꯍꯋꯥꯏꯐꯥꯏ ꯅꯠꯇꯦꯀꯣ
ꯑꯁ ꯃꯗꯤ ꯃꯑꯒꯤ ꯃꯒꯨꯟ
ꯀ ꯇꯅꯤ
ꯑꯥꯃꯗꯤ ꯂꯩ
ꯑꯥ ꯃꯃꯥꯡꯒꯤꯗꯨ ꯈꯛꯇꯅꯤ ꯊꯤꯡꯖꯤꯟꯈ꯭ꯔꯁꯦ ꯑꯇꯩ ꯌꯥꯗꯤ ꯊꯦꯡꯕꯤꯕ ꯌꯥ ꯅꯠꯇꯦ
ꯏꯔꯥꯡꯁꯦ ꯑꯃꯨꯛ ꯌꯥꯏ ꯏꯔꯥꯡꯁꯦ ꯑꯃꯨꯛ ꯇꯧꯔꯛꯑꯗꯤ ꯅꯨꯡꯉꯥꯏꯔꯣꯏꯗ꯭ꯔꯣ
ꯅꯨꯡꯉꯥꯏꯅꯤ ꯇꯠ ꯊꯤꯡꯖꯤꯜꯂꯛꯄ
ꯃꯣꯏ ꯏꯔꯥꯡ ꯊꯤꯡꯕ ꯅꯦꯠ ꯊꯤꯡꯉꯛꯑꯅꯤ ꯏꯔꯥꯡ ꯇꯧꯔꯗꯤ ꯅꯦꯠ ꯊꯤꯡꯖꯤꯜꯂꯛꯑꯅꯤ ꯅꯨꯡꯒꯤ ꯖꯨꯛꯀꯤ ꯃꯇꯝꯗ ꯑꯃꯨꯛ ꯂꯩꯈ꯭ꯔꯅꯤ
ꯂꯩꯔꯅꯤ ꯑꯗꯩ ꯃꯌꯥꯝꯁꯤ ꯕꯤ ꯄꯤ ꯑꯦꯟ ꯊꯤꯕ ꯍꯧꯔꯛꯑꯅꯤ
ꯕꯤ ꯄ ꯑꯦꯟ ꯊꯤꯕ ꯍꯧꯔꯛꯑꯅꯤ ꯑꯩꯗꯤ ꯏꯨꯡꯉꯣ ꯃꯃꯥꯡ ꯐꯣꯟ ꯄꯩꯁꯥ ꯉꯇꯕꯩꯗꯣ ꯕꯤ ꯄꯤ ꯑꯦꯟꯗ ꯊꯥ ꯑꯃ ꯃ ꯈꯥꯡꯅꯤꯁꯤꯟꯔꯤꯖꯤꯕꯨꯨꯡ
ꯏꯃꯥꯏ ꯄꯦꯝꯃꯥ
ꯑꯃ ꯀꯩꯅꯣꯗꯣ ꯈꯪꯉ ꯑꯃ ꯀꯔꯤꯕ
ꯕꯤꯄꯦꯟꯗꯣ ꯅꯦꯠ ꯈꯨꯅꯨꯡꯉꯥꯏꯕ ꯏꯡꯉꯣ ꯅꯨꯃꯤꯗꯥꯡꯗꯒ ꯇꯤꯕꯨꯡꯉꯣ ꯋꯥꯟ ꯖꯤꯔꯣ ꯑꯩꯠ ꯖꯤꯔꯣꯗꯒ ꯐꯤꯂꯝ ꯌꯦꯡꯉ ꯌꯥꯕꯅꯤ ꯌꯨꯇꯨꯕꯇ ꯌꯥꯗ꯭ꯔꯣ
ꯌꯥ ꯌꯥꯏꯀꯣ ꯑꯩꯈꯣꯏꯗꯤ ꯁꯨꯡꯍ ꯌꯥꯗꯦꯕ ꯑꯩꯈꯣꯏ ꯐꯣꯟꯗ ꯑꯥꯎ
ꯐꯣꯟ ꯐꯣꯟꯗꯨ ꯈꯔ ꯑꯍꯣꯡꯕ ꯑꯥꯏꯐꯣꯟ ꯂꯩꯁꯦ ꯀꯤꯁꯃ ꯑꯅꯤ ꯀꯩꯖꯦ ꯑꯩꯈꯣꯏ ꯁꯣꯝꯗ ꯑꯃꯨꯕꯤꯒꯤ ꯐꯣꯟ ꯑꯃ ꯂꯩꯌꯦ ꯑꯃꯨꯕꯤꯗꯣ
ꯑꯥ
ꯑꯗꯨꯗꯣ ꯃꯥꯒꯤ ꯐꯣꯟꯁꯦ ꯂꯤꯁꯤꯡ ꯀꯨꯟꯃꯔꯤꯗ ꯂꯩꯔꯛꯌꯦ ꯐꯣꯔ ꯖꯤꯕꯤ ꯔꯥꯝ ꯑꯃ
ꯍꯣꯏ ꯏꯃꯦ ꯈꯪꯉꯦꯃꯦ ꯑꯩ ꯅꯥꯎꯕꯤꯅ ꯍꯥꯏꯔꯛꯈ꯭ꯔꯦ ꯃꯕꯗꯣ
ꯑꯗꯨ ꯐꯨꯔꯖꯤꯔꯥꯕꯥꯁꯉꯥꯡꯁ
ꯎꯄꯥꯏ ꯂꯩꯇꯦ ꯀꯟꯕ ꯉꯝꯗꯕ ꯍꯥꯏꯇꯥꯔꯦ ꯃꯅꯤ
ꯃꯥꯅꯤ ꯀꯟꯕ ꯉꯝꯃꯣꯏ ꯁꯤꯗꯤ ꯀꯅꯥꯁꯨ ꯀꯟꯕ ꯉꯝꯃꯣꯏ ꯊꯨꯅꯤ ꯊꯨꯅꯤ ꯑꯁꯣꯝꯗ ꯂꯩꯔꯤꯌꯦ ꯅꯥꯀꯟ ꯅꯥꯗ ꯇꯥꯔꯤꯌꯦ
ꯑꯣ
ꯃꯥꯖꯦ ꯊꯥꯡꯒꯗꯔꯤꯁꯦ ꯑꯩꯈꯣꯏꯅ ꯉꯥꯡꯅꯩ ꯃꯌꯥꯝꯁꯦ ꯍꯌꯦꯡ ꯅꯣꯂꯦꯖ ꯑꯣꯏꯅꯕ ꯃꯣꯏꯁꯤ ꯑꯩꯈꯣꯏꯒꯤ ꯀꯣꯜ ꯋꯥꯔꯤꯁ ꯇꯥꯅꯕ ꯕꯤꯒ꯭ꯌꯥꯟꯒꯤ ꯑꯣꯏꯕ ꯋꯥꯔꯤ ꯑꯣꯏꯅ ꯁꯥꯥꯟꯁꯤꯔꯣ
ꯌꯥꯏ ꯌꯥꯏ
ꯃꯊꯪ ꯆꯍꯤ ꯑꯩꯅ ꯔꯣꯛꯀꯦꯠ ꯄꯨꯊꯣꯔꯛꯀꯗꯕꯒꯤ ꯋꯥꯔꯤꯗꯣ
ꯑꯗꯨ ꯌꯥꯏ ꯍꯌꯦꯡꯗꯤ ꯇꯧꯔꯛꯑꯒ ꯌꯦꯉꯣ ꯃꯊꯪ ꯑꯗꯤ ꯄꯨꯊꯣꯔꯛꯄꯒꯤ ꯍꯌꯦꯡꯗꯒꯤ ꯇꯣꯄꯤꯛꯇꯣ ꯍꯌꯦꯡꯒꯤ ꯊꯝꯃꯁꯦ
ꯍꯌꯦꯡꯒꯤ ꯊꯝꯃꯁꯤꯔ ꯑꯗꯣ ꯂꯣꯛꯇꯥꯛꯇ ꯑꯩꯅ ꯁꯨꯝ ꯈꯟꯕꯗ ꯉꯥ ꯑꯃꯇꯪ ꯌꯣꯛꯀꯦ ꯈꯜꯂꯤꯌꯦ ꯑꯩꯒꯤ ꯍꯌꯦꯡꯋꯥꯏ ꯁꯥꯕꯒ ꯆꯥꯅꯕ
ꯅꯪꯒꯤ ꯑꯣꯏꯕ ꯑꯃ ꯅꯠꯇ꯭ꯔꯥ
ꯍꯣꯏ ꯑꯩ ꯃꯤꯡꯁꯦ ꯑꯃꯨꯇꯪ ꯍꯛꯑꯒ ꯊꯥꯗꯩꯒꯦ ꯇꯧꯕ
ꯌꯥꯏ ꯌꯥꯏ ꯇꯦꯇꯨ ꯎꯔꯒꯅꯣ
ꯀ ꯇꯦꯇꯨ ꯑꯃꯥ ꯍꯛꯑꯒꯥ ꯀꯖꯤ ꯀꯦꯖꯤꯡ ꯅꯖ ꯀꯦꯖꯤ ꯌꯥꯏ ꯗ꯭ꯔꯥꯒꯟꯒꯨꯝꯕ ꯗꯥꯏꯅꯣꯁꯣꯔꯒꯨꯝꯕ ꯑꯃꯃꯝ ꯂꯣꯏꯁꯤꯜꯂꯒꯗꯤ
ꯑꯗꯨ ꯂ ꯄꯨꯒꯤꯗ ꯀꯩꯅꯣꯗ ꯂꯣꯛꯇꯥꯛꯇ ꯊꯥꯗꯔ ꯂꯣꯏꯔꯦ
ꯉꯈ ꯂꯣꯏ ꯆꯥꯊꯣꯛꯑ ꯂꯣꯏꯔꯦ
ꯑꯦ ꯉꯥ ꯆꯥꯗꯕꯨ ꯊꯥꯗꯗ
ꯑ
ꯂꯣꯛꯇꯥꯛꯀꯤ ꯏꯁꯤꯡꯗꯨ ꯊꯥꯛꯇꯣꯛꯍꯟꯗꯣꯏꯅꯤ ꯑꯗꯨꯒ
ꯀꯥꯝꯊꯣꯛꯍꯟꯒꯗꯕꯅꯦ ꯑꯩꯗꯤ ꯃꯩꯗꯤ ꯀꯗꯥꯏꯗꯒꯤ ꯂꯥꯛꯇꯣꯅꯣ
ꯃꯩꯔꯥ ꯃꯩꯅ ꯃꯩ ꯊꯣꯛꯄ
ꯍꯣꯏ ꯃꯩꯅ ꯃꯩꯒꯤ ꯊꯣꯛꯄ ꯎ ꯉ ꯐꯥꯗ ꯑꯣꯂꯣꯔꯦ
ꯃꯥꯅꯦ ꯂꯥꯛ ꯃꯉꯥ ꯏꯁꯤꯡ ꯁꯤꯠꯇꯣꯛꯑ ꯂꯣꯏ ꯁꯤꯠꯇꯣꯛꯄꯤꯔꯅꯤ
ꯑ ꯉꯥ ꯃꯌꯥꯝ ꯂꯩꯔꯝꯅꯦ ꯂꯣꯛꯇꯥꯛꯇ ꯉꯥ ꯌꯦꯡꯕ ꯄꯩꯗ ꯂꯩꯔꯝꯅꯤꯕ
ꯑꯗꯨꯣꯏ ꯐꯁ ꯑꯣꯏꯗꯔꯥꯣ
ꯌꯥ ꯔꯛꯇ ꯐꯁꯤꯔꯣ ꯁꯤꯠꯇꯋꯥ
ꯑꯗꯨ ꯑꯗꯨꯅꯦꯦꯒ ꯃꯇꯦꯛ ꯑꯃ ꯇꯤꯡꯁꯤꯜꯂ ꯇꯥꯛꯁꯤ ꯊꯣꯛꯄ ꯍꯌꯦꯡ ꯑꯩ ꯑꯗꯨ ꯇꯧꯔꯛꯑꯁꯤ ꯇꯥꯔꯛꯑꯁꯤ
ꯅꯠꯇ꯭ꯔꯒ ꯂꯣꯛꯇꯥꯛꯇ ꯈꯤꯇꯪ ꯄꯤꯛꯊꯕ ꯈꯦꯖꯤꯡꯒꯤ ꯄꯨꯈ꯭ꯔꯤꯗꯣ ꯁꯤꯦꯠꯂꯨꯁꯤꯔꯣ
ꯑꯗꯨ ꯌꯥꯏꯌꯦ ꯇꯨꯔꯦꯟꯗꯨ ꯃꯌꯥ ꯆꯥꯛ ꯊꯤꯡꯖꯜꯂꯛꯒꯒꯣ
ꯌꯥꯏ ꯌꯥꯏ ꯌꯥꯏ
ꯇꯥꯞ ꯍꯥ ꯀꯣ ꯇꯣꯅꯥꯀꯟꯗ ꯂꯪ ꯊꯣꯜꯗꯣꯔꯦ
ꯑꯩꯁ ꯁꯥꯃꯨꯣꯏꯗꯤ ꯏꯔꯣꯏꯔꯦ ꯍꯥꯏꯔꯝꯃꯤꯀꯣꯅꯥꯕ
ꯂ ꯂ ꯂꯗꯤꯕꯨ ꯍꯃꯤ ꯑ ꯃꯣꯏ ꯋꯥꯀꯤꯡ ꯃꯦꯆꯤꯟꯗ ꯌꯥꯗ꯭ꯔꯣ
ꯏꯔꯨꯔꯦ ꯍꯜꯂꯦ ꯅꯥꯟꯊꯏ ꯍꯥꯏꯔꯤ ꯀꯥꯈꯠꯄ ꯌꯥꯗꯗꯅ
ꯎꯝ ꯑꯗꯣ ꯀꯃꯥꯏꯅ ꯇꯧꯒꯦ ꯍꯥꯏꯅꯣ ꯁꯤꯖꯤꯤꯡ ꯅꯨꯗꯤ ꯀꯦꯖꯤꯡꯗꯗꯤ ꯤꯟꯊꯨ ꯌꯥꯝ ꯀꯨꯜꯂꯦ ꯍꯥꯏꯗ ꯑꯩꯈꯣꯏꯁꯨ ꯌꯦꯡꯕ ꯆꯠꯁꯤꯔꯣ ꯐꯥꯕꯁꯤꯁꯨ ꯊꯥꯡ ꯁꯨꯔꯤ ꯄꯥꯏꯔꯒ
ꯌꯥꯏꯌꯦ ꯑꯗꯨꯁꯨ
ꯊꯦꯡꯅꯔꯒꯅ ꯄꯩꯁꯥ ꯂꯧꯕ
ꯎꯝ
ꯍꯣꯏ ꯇꯧꯒ
ꯃꯗꯨ ꯌꯥꯏ ꯃꯗꯨ ꯌꯥꯏ ꯌꯥꯏ ꯌꯥꯏ ꯌꯥꯏ ꯌꯥꯗꯕ ꯂꯩꯠꯇꯦ ꯃꯥꯅꯤ
ꯈꯣꯡꯉꯥꯎ ꯐꯔꯤ ꯐꯖꯕ ꯌꯥꯎ ꯑꯥꯎ ꯈꯉꯄꯨꯔꯤ ꯐꯖꯕ ꯌꯥꯎꯔꯝꯕꯗ ꯑꯗꯨꯝ ꯂꯧ ꯂꯥꯛꯑ ꯂꯣꯏꯔꯦ
ꯃꯥꯅꯦ
ꯑꯩꯈꯣꯏ ꯑ ꯅꯪ ꯄꯨꯟꯁ ꯐꯖꯗꯧ ꯃꯥꯜꯂꯤꯅꯦ ꯀꯦ
ꯑꯥ
ꯑ ꯂꯣꯏ ꯌꯥꯏꯅ ꯑꯩꯈꯣꯏꯅꯕꯨ ꯂꯧꯒꯦ ꯈꯟꯈ꯭ꯔꯒꯗꯤ
ꯃꯥꯅꯦ ꯑꯩꯈꯣꯏꯅ ꯇꯧꯕꯤꯗꯕꯩ ꯈꯛꯇꯅꯦꯃꯤ
ꯃꯥꯅꯦ ꯑꯁ ꯑꯩꯈꯣꯏ ꯊꯕꯛꯁꯦ ꯑꯗꯨꯝ ꯇꯧꯕꯤꯔꯣꯏꯅ ꯇꯧꯕꯤꯗꯕ ꯊꯕꯛꯀꯤ ꯊꯕꯛ ꯉꯥꯛꯇꯅꯤ ꯍꯥ
ꯑꯅꯤꯅꯤ ꯍꯦꯎꯅ ꯏꯁꯁꯇꯤꯗꯒꯤ ꯂꯏꯕ ꯂꯥꯛꯏꯕ ꯃꯤꯌꯥꯝꯗꯨꯗ ꯏꯃꯥ ꯏꯄꯦꯜ
ꯍꯣꯏ ꯏ ꯂꯤꯅꯥꯕ ꯏ ꯃꯤ ꯑꯗꯨꯝ ꯂꯥꯛꯏꯕꯣ
ꯋꯥꯇ ꯃꯤ
ꯑꯌꯥ ꯈꯪꯗꯦꯅ ꯃꯁꯛ ꯐꯖ ꯐꯖꯕ ꯂꯩꯌꯥꯝ ꯂꯥꯛꯑꯦ
ꯃꯥꯔꯦ ꯃꯣꯏꯗꯤ ꯃꯨꯟꯒꯗꯕꯅꯤ ꯑꯁꯦꯡꯕꯗꯤ
ꯅꯨꯄꯤꯁꯨ ꯐꯪꯗꯦ ꯒꯦꯠ ꯉꯥꯏꯍꯥꯛꯄ ꯑꯣꯏꯅ ꯌꯥꯎꯔꯨꯁꯤꯔꯣ ꯈꯖꯪꯗ ꯑꯃ ꯄꯩꯁꯥ ꯈꯛ ꯀꯗꯣ
ꯑꯗꯨ ꯐꯠꯇ꯭ꯔꯣ ꯄꯩꯁꯥꯁꯨ ꯐꯪꯕ
ꯃꯃꯤꯡ ꯀꯩ ꯀꯧꯏ ꯀꯅꯪꯒ
ꯆꯥꯎ ꯃꯤꯡꯁꯨ ꯈꯪꯍꯧꯔꯦ ꯑꯩꯁꯤ ꯐꯣꯟ ꯅꯝꯕꯔ ꯍꯥꯏ ꯑꯗꯨꯗꯤ ꯌꯥꯔꯔꯣꯏ ꯃꯤ ꯐꯣꯟ ꯅꯝꯕꯔ ꯍꯪꯉꯗꯤꯦ ꯑꯥꯏ ꯁꯤ ꯑꯦ ꯀꯥꯎꯟ ꯄꯤꯎꯕ
ꯑꯅꯤꯕ ꯍꯉꯂꯣ ꯔꯦ
ꯑ ꯐꯦꯃꯤꯂꯤ ꯂꯣꯏ ꯌꯥꯏ ꯌꯥꯏ ꯑꯅꯤꯃꯛ ꯍꯥꯏꯁꯤꯁꯨ ꯀꯩꯅꯣꯁꯨ
ꯎꯝ ꯅꯠꯇ꯭ꯔꯒꯗꯤ ꯅꯣꯏ ꯁꯦꯡꯍꯜꯂꯣꯏ ꯁꯪꯕ ꯌꯥꯔꯣꯏ
ꯃꯤꯅꯤꯆ ꯁꯨꯔꯦꯅꯦ ꯍꯦꯇꯔ ꯃ ꯊꯣꯏ ꯍꯧꯖꯔꯣ
ꯌꯣꯟꯖꯤ ꯌꯣꯟꯟꯁꯤ
ꯑꯣꯀꯦ ꯑꯣꯀꯦ
ꯅꯪꯒꯤ ꯌꯧꯈꯤꯕ꯭ꯔꯥ ꯅꯪꯒꯤ ꯌꯧ ꯐꯥꯠꯇꯦ
ꯑꯩꯒꯤ ꯌꯧꯗꯦ ꯃꯊꯪꯒꯤꯗ ꯌꯧꯍꯜꯂꯛꯑꯒꯦ ꯁꯤ ꯂꯣꯏꯔꯒ ꯑꯩꯒꯤ ꯑꯃꯨꯛ ꯇꯧꯔꯛꯑꯒꯦ ꯑꯩ
ꯍ ꯍꯣꯏ
ꯎꯝ
ꯑꯗꯨ ꯑꯣꯏꯇꯥꯔꯒꯗꯤ ꯍꯧꯖꯤꯛ ꯄꯣꯠꯁꯤꯀꯣ ꯊꯝꯕ
ꯑꯣꯀꯦ ꯑꯣꯀꯦ
ꯑꯣꯀꯦ